ꯎꯝ ꯇꯥꯔꯦ ꯇꯥꯔꯦ꯫
ꯑꯣ ꯀꯩꯗꯧꯔꯝꯃꯤꯅꫭ
ꯁꯨꯝ ꯐꯝꯃꯝꯃꯤ
ꯎꯝ ꯆꯥꯛ ꯆꯥꯔꯕ ꯅꯠꯇ꯭ꯔꯣ
ꯆꯥꯔꯦ
ꯀꯩꯖꯥꯡ ꯆꯥꯔꯒꯦ
ꯎꯝ ꯀꯔꯤ ꯉꯥ ꯀꫭꯛꯇꯥ ꯃꯤꯡ ꯀꯩꯀꯧ
ꯑꯩꯒꯤꯔꫭ
ꯑꯥ
ꯒꯤꯇꯥꯔꯥꯅꯤ ꯀꯧꯋꯦ
ꯎꯝ ꯃꯤꯡ ꯌꯥꯝ ꯀꯜꯂꯦ
ꯍꯥꯥ
ꯃꯤ ꯌꯥꯝ ꯀꯟꯖꯜꯂꯦꯕ
ꯀꯩꯅꫭ ꯀꯟꯖꯜꯂꯦꯗꯤ
ꯒꯤꯇꯥ ꯍꯥꯏꯕ ꯑꯃꯁꯨ ꯀꯟꯖꯜꯂꯦ ꯔꯥꯅꯤ ꯍꯥꯏꯕ ꯑꯃꯁꯨ ꯀꯟꯖꯜꯂꯦ
ꯑꯃꯇꯪ ꯀꯧꯔꯁꯨ ꯌꯥꯏ ꯀꯩꯅꯣ
ꯎꯝ
ꯅꯪꯒꯤꯗꯤ
ꯑꯩ ꯂꯤꯅꯤꯟ ꯀꯧꯋꯦ
ꯂꯤꯂꯤꯟ ꯑꫭ
ꯅꯣꯏꯗꯤ ꯀꯩ ꯌꯦꯟꯁꯥꯡ ꯆꯥꯔꯒꯦ
ꯍꯥ
ꯅꯣꯏ ꯅꯪ ꯒꯤꯇꯥꯒꯤꯗꯤ ꯀꯩ ꯏꯟꯖꯥꯡ ꯆꯥꯔꯒꯦ
ꯑꯩ ꯏꯔꯣꯝꯕꯒ ꯆꯝꯐꯨꯠꯀ ꯆꯥꯏ ꯉꯁꯥꯏ
ꯑꯣ ꯆꯔꯥ ꯑꯃꯨꯛ ꯋꯥꯟ ꯌꯥꯗꯣꯔꯦꯅꯦ ꯀꯣ ꯊꯦꯡꯉꯦꯕ
ꯎꯝ ꯋꯥꯜꯂꯔꯣꯏꯗ
ꯎꯝ ꯀꯩ ꯀꯩ ꯏꯔꫭꯟꯕ
ꯍꯥ
ꯀꯩꯀꯩ ꯏꯔꯣꯟꯒꯦ
ꯏꯔꯣꯟꯕꯗꯣ ꯑ ꯍꯋꯥꯏ ꯑꯁꯥꯡꯕꯤꯅꯦ ꯌꯦꯟꯗꯦꯝꯅꯦ ꯀꯩꯀꯩꯅꯣ ꯈꯔ
ꯆꯍꯤ ꯀꯌꯥꯃꯨꯛ ꯑꯣꯏꯗꯣꯏꯅꯣ ꯔꯅꯤ ꯒꯤꯇꯥꯁꯦ
ꯑꯩ ꯑꯉꯥꯡꯅꯤꯗ ꯀꯗꯥꯏꯗꯩꯅꯣ
ꯎꯝ ꯑꯗꯨ ꯀꯌꯥꯃꯨꯛ
ꯇꯨꯞ ꯀꯥꯗ ꯉꯥꯏꯔꯤ
ꯎꯝ ꯎꯝ
ꯑꯩ ꯅꯪꯗꯤ ꯃꯈꯣꯟꯗꯣ ꯑꯍꯟ ꯃꯥꯜꯂꯦꯗ ꯍꯅꯨꯔꯝꯗꯧ ꯃꯥꯜꯂꯦ
ꯎꯝ ꯑꯩ ꯀꯨꯟ ꯇꯔꯨꯛ ꯆꯪꯉꯛꯑꯦ
ꯀꯨꯟ ꯇꯔꯨꯛ
ꯍꯣꯏ
ꯀꯗꯥꯏꯗꯒꯤ ꯑꯗꯨꯗꯤ ꯑꯩꯈꯣꯏꯗꯒꯤ ꯗꯝꯃꯥꯗ ꯍꯜꯂꯤꯗꯣ ꯑꯩꯗꯤ ꯇꯨ ꯊꯥꯎꯖꯟ ꯅꯥꯏꯟꯅꯦ
ꯇꯨꯊꯥꯎꯖꯟ ꯅꯥꯏꯟꯗ ꯄꫭꯛꯄ
ꯎꯝ
ꯎꯝ ꯑꯩꯈꯣꯏ ꯏꯅꯥꯎꯄ ꯂꯦꯡꯒꯥꯅꯤ ꯏꯆꯤꯟꯜ ꯏꯅꯥꯎ ꯀꯌꯥ ꯁꯨꯒꯦ
ꯑꯍꯨꯝ ꯁꯨꯏ
ꯎꯝ ꯍꯟꯗꯛ ꯇꯨꯋꯦꯞ ꯊꯥꯗꯣꯕ
ꯑꯥ
ꯎꯝ ꯀꯩ ꯂꯝꯗꯩ
ꯀꯩꯅꯣꯗꯒꯤ ꯑꯥ ꯈꯪꯒꯗ꯭ꯔꯥ ꯈꯪꯗꯦ ꯇꯥꯈꯦꯜ ꯈꯪꯕ꯭ꯔꯥ
ꯃꯃꯤꯡꯗꯤ ꯇꯥꯔꯦ
ꯑꯃꯅ ꯇꯛꯌꯦꯜ ꯀꯧꯕ ꯑꯃꯁꯨ ꯂꯩꯕꯅꯦꯕꯀꯣ ꯑꯗꯨ ꯅꯠꯇꯕ ꯇꯛꯈꯦꯜ ꯕꯥꯔꯨꯅꯤ ꯆꯤꯡꯒꯣꯡ ꯑꯥ ꯀꯩꯅꯣꯗꯣ ꯈꯪꯕ꯭ꯔꯥ ꯁꯅꯥꯃꯍꯤ ꯀꯤꯌꯣꯡ ꯈꯪꯕ꯭ꯔꯥ
ꯈꯪꯗ꯭ꯔꯦꯕ
ꯈꯪꯗꯦ ꯕꯥꯔꯨꯅꯤ ꯀꯥꯚꯝꯗꯤ ꯈꯪꯕ꯭ꯔꯥ
ꯕꯔꯨꯅꯤ ꯀꯥꯚꯝꯗꯤ ꯁꯤꯡ ꯁꯦꯛꯃꯥꯏꯔꯣꯝꯗ ꯅꯠꯇꯕꯣ
ꯁꯦꯛꯃꯥꯏꯔꯣꯝꯗꯩ ꯅꯠꯇꯕꯗ ꯑꯩꯈꯣꯏꯔꯣꯝꯗꯩ ꯀꯥꯕ ꯌꯥꯕ ꯑꯃ ꯂꯩꯕꯅꯤ
ꯑꯣ ꯑꯗꯨ ꯈꯪꯗ꯭ꯔꯦ
ꯅꯪꯗꯤ ꯀꯥꯏꯗꯩꯅꯣ
ꯀꯛꯆꯤꯡ ꯈꯨꯅꯧꯗꯩ
ꯀꯛꯆꯤꯡ
ꯎꯝ
ꯑꯔꯥꯞꯄꯗꯨꯔꯣ ꯑꯅꯛꯄꯗꯨꯔꯣ
ꯑꯔꯥꯞꯄꯗꯨ
ꯅꯠꯇꯦ ꯀꯛꯆꯤꯡ ꯍꯥꯏꯕ
ꯑꯗꯥꯏ ꯅꯣꯏ ꯏꯁꯀꯨꯜ ꯑꯗꯥꯏꯗꯨꯗꯩꯔꯣ
ꯍꯥ
ꯁ꯭ꯀꯨꯜ ꯍꯥꯏꯌꯔ ꯁꯦꯀꯦꯟꯗꯔꯤꯗꯔ ꯅꯠꯇ꯭ꯔꯒꯅ ꯀꯔꯤ ꯁ꯭ꯀꯨꯜ ꯆꯠꯇꯣꯏꯅꯣ
ꯀꯩꯅꯣꯗ ꯇꯝꯃꯦ ꯑꯥ ꯂꯝꯂꯥꯏꯔꯣꯝꯗ ꯆꯤꯉꯥꯔꯦꯜ ꯇꯦꯖꯄꯨꯔꯗ ꯁꯛꯁꯦꯁꯟ ꯑꯃ ꯂꯩꯕꯅꯦ ꯑꯗꯨꯗ ꯇꯝ
ꯂꯝꯂꯥꯏꯗꯤ ꯈꯪꯉꯦ
ꯂꯝꯂꯥꯏꯔꯣꯝꯗꯅꯦ ꯇꯈꯦꯜ ꯍꯥꯏꯁꯦ
ꯑꯣ ꯑꯣ ꯑꯩꯅ ꯆꯥꯗꯣꯡ ꯆꯠꯄꯗꯨ ꯑꯗꯨꯝ ꯂꯝꯂꯥꯏꯔꯣꯝꯗ ꯑꯗꯨꯝ ꯆꯠꯂꯦꯀꯣ
ꯎꯝ
ꯎꯝ ꯂꯥꯛꯇꯤ ꯂꯥꯛ ꯑꯝꯅꯤ ꯂꯥꯜꯂꯝꯅꯤ
ꯑꯗꯨ ꯂꯝꯂꯥꯏꯒ ꯂꯥꯞꯅꯩꯗ ꯑꯩꯈꯣꯏꯒ ꯌꯥꯝꯅ ꯂꯝ ꯃꯣꯏꯒꯤ ꯀꯦꯟꯗ꯭ꯔ ꯆꯤꯡꯕ ꯍꯥꯏ ꯇꯥꯔꯦ
ꯎꯝ ꯀꯔꯤ ꯃꯤ ꯃꯤꯡꯗꯨ ꯃꯤꯡꯗꯨ ꯀꯔꯤꯕ ꯉꯁꯥꯏ ꯔꯥꯅꯤ ꯍꯥꯏꯕ ꯅꯤꯡꯁꯤꯡꯏ ꯉꯩ ꯃꯃꯥꯡꯒꯤꯗꯨ ꯀꯥꯎꯒ꯭ꯔꯦ ꯑꯩꯁꯦ
ꯀꯩꯕ
ꯅꯪ ꯃꯤꯡꯗꯣ ꯔꯥꯅꯤꯅꯦ ꯃꯃꯥꯡꯒꯤꯗꯣ
ꯒꯤꯇꯥ ꯒꯤꯇꯥꯔꯥꯅꯤ ꯍꯥꯏꯕ
ꯒꯤꯇꯔꯥꯅꯤ ꯃꯤꯡꯗꯣ ꯌꯥꯝ ꯐꯖꯩꯀꯣ ꯀꯣꯏꯕꯒ ꯑꯃ ꯆꯠꯇ꯭ꯔꯣ
ꯀꯣꯏꯕꯁꯦ ꯆꯠꯇꯦꯗ
ꯎꯝ
ꯆꯠꯇꯤ ꯆꯥꯠꯅꯤꯡꯉꯦ
ꯎꯝ ꯅꯣꯏꯗꯤ ꯀꯣꯏꯅꯤꯡꯕ ꯆꯠꯅꯤꯡꯕ ꯃꯇꯝꯅꯤꯅ
ꯆꯠꯅꯤꯡꯉꯦ
ꯎꯝ ꯃꯥꯇꯝ ꯃꯥꯇꯝ ꯅꯅꯤ ꯀꯣꯏꯅꯤꯡꯕ ꯆꯠꯅꯤꯡꯕꯁꯦ ꯑꯗꯨꯝ ꯄꯩꯁꯥ ꯃꯌꯥꯝ ꯄꯥꯏꯔꯗꯤ ꯑꯗꯨꯝ ꯆꯠꯄꯁꯦ ꯑꯗꯨꯝ ꯅꯨꯡꯉꯥꯏꯕꯀꯣ ꯄꯩꯁꯥ ꯃꯥꯌꯥꯝ ꯄꯥꯏ ꯈꯨꯠꯇ ꯄꯥꯏꯗꯔ꯭ꯗꯤ ꯆꯠꯄꯁꯦ ꯆꯠꯂꯁꯨ ꯅꯨꯡꯉꯥꯏꯕꯁꯨ ꯐꯖꯅ ꯅꯨꯡꯉꯥꯏ ꯃꯍꯥꯎꯗꯨ ꯂꯧꯕ ꯉꯝꯗꯦꯕꯀꯣ
ꯎꯝ ꯀꯛꯆꯤꯡꯁꯦ ꯃꯔꯣꯟ ꯈꯣꯏꯗꯥꯏꯅꯦ
ꯀꯣꯏꯕꯅꯤ
ꯈꯣꯏꯗ꯭ꯔꯣ ꯅꯣꯏ ꯅꯪ ꯈꯣꯏꯗꯕ ꯃꯥꯜꯂꯦ
ꯑꯪ ꯈꯣꯏꯗꯕꯅꯦ ꯀꯛꯆꯤꯡꯒꯅꯦ ꯍꯥꯥ
ꯌꯥꯝ ꯅꯨꯡꯁꯤ ꯍꯥꯏꯕ ꯃꯔꯣꯟ ꯈꯣꯏꯔꯒ ꯉꯥꯡꯕꯗꯣ
ꯎꯝ ꯀꯛꯆꯤꯡꯒ ꯀꯛꯆꯤꯡ ꯈꯨꯅꯧꯒꯁꯤꯀꯣ
ꯑꯥ
ꯑꯃꯨꯛ ꯈꯔꯥ ꯑꯥ ꯈꯔꯥ ꯑꯃꯨꯛ ꯂꯥꯞꯅꯩꯌꯦꯕꯀꯣ
ꯑꯥ
ꯑꯗꯒꯤ ꯍꯣꯏ ꯑꯩꯈꯣꯏ ꯀꯛꯆꯤꯡ ꯈꯨꯅꯧꯁꯨ ꯈꯣꯏꯗꯤ ꯈꯣꯏꯑꯦꯕꯀꯣ
ꯑꯥ
ꯑꯗ ꯑꯩꯈꯣꯏ ꯃꯇꯦꯛ ꯈꯣꯏꯗꯕ ꯈꯔ ꯂꯩꯌꯦꯕ
ꯑꯣ ꯅꯣꯏꯅ ꯈꯣꯏꯗꯕ ꯑꯣꯏꯗꯣꯏꯕ ꯑꯗꯨꯗꯤ
ꯑꯥ ꯈꯣꯏꯗꯕ ꯑꯣꯏꯗꯣꯏꯕ
ꯎꯝ
ꯈꯨꯀꯣꯏ ꯈꯨꯀꯣꯏꯁꯦ ꯑꯗꯨꯝ ꯃꯔꯣꯟꯁꯦ ꯖ ꯑꯥ ꯃꯑꯣꯡ ꯃꯑꯣꯡꯅꯤꯀꯣ
ꯎꯝ
ꯀꯨꯝꯕꯤꯁꯨ ꯀꯨꯝꯕꯤ ꯈꯪꯉꯦꯅ ꯃꯃꯤꯡꯗꯤ ꯇꯥꯔꯦꯗꯅ ꯀꯨꯝꯕꯤꯗꯗꯤ ꯀꯨꯝꯕꯤꯒꯤ ꯃꯔꯣꯟꯁꯤꯁꯨ ꯈꯔ ꯈꯔ ꯊꯩꯔꯞ ꯇꯧꯕꯅꯦ
ꯑꯥ
ꯃꯣꯏꯔꯥꯡꯒꯤ ꯃꯔꯣꯟꯁꯤꯁꯨ ꯈꯔ ꯊꯩꯔꯞ ꯇꯧꯕꯅꯦ
ꯑꯥ
ꯑꯗꯒꯤ ꯀꯛꯆꯤꯡꯒꯤ ꯃꯔꯣꯟ ꯑꯃ ꯀꯛꯆꯤꯡ ꯃꯁꯦꯟ ꯁꯥꯟꯅꯕꯗꯗꯤ ꯂꯧꯕꯝ ꯈꯪꯗꯦ ꯑꯩꯈꯣꯏꯁꯨ
ꯋꯥ
ꯍꯥꯏꯗꯤ ꯐꯖꯅ ꯑꯃꯨꯛ ꯑꯃꯨꯛ ꯍꯜꯂ ꯍꯥꯏꯔꯛꯑꯣ ꯍꯥꯏꯕꯒꯤ ꯐꯤꯕꯝꯗ ꯀꯣ
ꯑꯥ
ꯑꯩꯈꯣꯏꯒ ꯋꯥꯔꯤ ꯁꯥꯟꯅꯕꯕꯨꯗꯤ ꯃꯣꯏ ꯇꯝ ꯇꯝ ꯁꯥꯟꯅꯩꯕꯥ
ꯑꯥ
ꯑꯈꯣꯏ ꯃꯁꯦꯟ ꯁꯥꯟꯅꯔꯒꯗꯤ ꯈꯔ ꯊꯨꯅ ꯑꯗꯨꯝ ꯁꯥꯟꯅꯩꯌꯦꯕꯀꯣ
ꯑꯩꯁꯨ ꯀꯩ ꯍꯥꯏꯁꯤꯒꯦ ꯈꯜꯂꯤꯅꯤꯅꯦ
ꯎꯝ ꯈꯜꯂꯣ ꯍꯥꯏꯗꯤ ꯑꯩ ꯈꯤꯇꯪ ꯉꯥꯡꯕꯗꯤ ꯏꯕꯥꯅꯤꯃꯛ ꯚꯦꯔꯥ ꯀꯥꯅꯤ
ꯏꯅꯥꯎꯄꯥꯥ ꯂꯩꯩ ꯍꯥꯏ ꯅꯠꯇ꯭ꯔꯣ
ꯑꯥ ꯏꯅꯥꯎꯄꯥ ꯑꯃ ꯂꯩꯌꯦ ꯅꯪꯅ ꯅꯪꯅ ꯀ꯭ꯂꯥꯁ ꯑꯃꯗꯤ ꯇꯥꯏ ꯃꯥꯅ ꯇꯨ ꯊꯥꯎꯖꯟ ꯑꯩꯠꯇ ꯄꯣꯛꯄꯀꯣ
ꯑꯥ
ꯅꯪ ꯗꯤ ꯀ꯭ꯂꯥꯁ ꯅ ꯍꯟꯗꯛ ꯇꯦꯟ ꯂꯣꯏꯔꯦ ꯒ꯭ꯔꯦꯖꯨꯌꯦꯁꯟ ꯐꯔꯁꯇ ꯌꯤꯔ ꯃꯤꯡ ꯆꯟꯁꯟꯈ꯭ꯔꯦ
ꯀꯩ ꯀꯣꯂꯦꯖꯇ ꯇꯝꯗꯣꯔꯦ
ꯑꯩꯈꯣꯏ ꯀꯛꯆꯤꯡ ꯈꯨꯅꯧ ꯀꯣꯂꯦꯖ ꯁꯣꯝꯗ ꯑꯣꯏꯅ ꯃꯤꯡ ꯆꯟꯖꯟꯈ꯭ꯔꯦ ꯑ ꯍꯥꯏꯗꯤ ꯀꯩꯅꯣ ꯑꯣꯏꯔꯅꯤꯅꯀꯣ ꯎꯝ ꯈꯤꯇꯪ ꯅꯍꯥ ꯑꯣꯏꯔꯤꯅꯤꯅꯀꯣ ꯑꯗꯨꯗꯤ ꯑꯩꯒꯤ ꯌꯥꯝ ꯋꯥꯟ ꯁꯥꯕꯣꯏ ꯐꯣꯡ ꯅꯠꯇꯦꯀꯣ ꯈꯤꯇꯪ ꯅꯍꯥ ꯑꯣꯏꯔꯤꯅꯤꯅ ꯍꯌꯦꯡ ꯎꯝ ꯀꯩ ꯍꯥꯢ ꯇꯥꯔꯦ ꯈꯤꯇꯪ ꯍꯌꯦꯡ ꯅꯁꯥꯒꯤ ꯑꯦꯝ ꯑꯃꯗꯤ ꯊꯝꯃꯣ꯫
ꯑꯥ
ꯑꯩꯖꯨ ꯑꯦꯝꯗꯤ ꯑꯗꯨꯝ ꯊꯝꯗꯤ ꯐꯖꯅ ꯊꯝꯃꯛꯇꯦꯕ
ꯑꯥ꯫
ꯃꯁꯥꯅ ꯊꯝꯃꯣꯏ ꯁꯦꯡꯅ ꯄꯥꯝꯃꯒ ꯐꯖꯅ ꯊꯝꯃꯛꯑꯣ ꯅꯠꯇ꯭ꯔꯗꯤ ꯇꯨꯡꯗ ꯅꯤꯡꯉꯝꯃꯛꯇꯕ ꯃꯌꯥꯝ ꯂꯥꯛ
ꯑꯩ ꯂꯩꯗ ꯑꯦꯝ ꯂꯩ ꯍꯥꯏꯗꯤ ꯆꯥꯟꯅ ꯆꯥꯅꯕꯗꯨꯅꯤ ꯎꯝ
ꯑꯦꯝꯗꯤ ꯑꯗꯨꯝ ꯂꯩꯔꯑꯦꯕ ꯑꯩꯈꯣꯏꯖꯨꯀꯣ ꯑꯗꯨꯒ ꯌꯥꯝ ꯊꯃꯣꯏ ꯌꯧꯅ ꯄꯥꯝꯕꯗꯨ꯫ ꯊꯃꯣꯏ ꯌꯧꯅ ꯄꯥꯝꯕꯗꯤ ꯑꯣꯏꯗ ꯌꯥꯗꯦ ꯍꯥꯏꯔ ꯈꯜꯂꯒ ꯊꯋꯥꯏ ꯆꯠꯊꯣꯛꯉꯩ ꯄꯥꯝꯕꯗꯨ꯫
ꯑꯥ꯫
ꯑꯗꯨ ꯑꯣꯏꯍꯧꯗꯕꯒꯤꯀꯣ꯫
ꯑ꯫
ꯈꯤꯇꯪ ꯑꯁꯣꯏꯕ ꯍꯧꯖꯤꯛ ꯈꯔ ꯑꯁꯣꯏꯕ ꯈꯔ ꯎꯔꯛꯑꯦꯕ ꯍꯧꯖꯤꯛꯄꯨꯗꯤ ꯊꯝꯃꯣꯏ ꯁꯦꯡꯅ ꯄꯥꯝꯕꯗꯨ ꯂꯩꯔꯦꯕꯀꯣ꯫
ꯑꯥ꯫
ꯑꯦꯝꯗꯨ ꯑꯗꯨꯅ ꯑꯗꯨꯒꯤ ꯍꯧꯖꯤꯛꯇꯤ ꯈꯤꯇꯪ ꯊꯦꯡꯅ ꯐꯪꯕꯅꯤꯅ ꯑꯗꯨꯝ ꯊꯦꯡꯅ ꯑꯗꯨꯝ ꯐꯪ ꯐꯪꯕꯨꯗꯤ ꯐꯪꯅꯤꯗꯨ ꯊꯦꯡꯅ ꯑꯗꯨꯝ ꯐꯪꯕꯒꯤ ꯃꯑꯣꯡꯅꯤꯀꯣ꯫ ꯑꯗꯨꯅ ꯅꯣꯏ ꯉꯟꯅ ꯐꯪꯅꯅꯕꯀꯣ ꯅꯣꯏꯗꯤ꯫
ꯑꯥ꯫
ꯊꯝꯃꯣꯏ ꯁꯦꯡꯅ ꯑꯗꯨꯝ ꯄꯥꯝꯃꯣꯕ꯫ ꯅꯁꯥꯒꯤ ꯀꯩꯅꯣꯗꯨꯗꯤ꯫
ꯑꯣ ꯑꯃꯇꯪꯗ ꯍꯥꯏꯗꯤ ꯑꯗꯨꯝ ꯑꯃꯇꯪꯗ ꯑꯗꯨꯝ ꯆꯠꯂꯣ ꯍꯥꯏꯔꯕ꯫
ꯑꯃꯇꯪꯗ ꯆꯠꯄꯖꯨ ꯐꯩꯌꯦꯕꯀꯣ ꯑꯗꯨꯅꯗꯤ꯫ ꯈ꯭ꯋꯥꯏꯗꯩ ꯐꯔꯦ ꯐꯔꯦ ꯍꯥꯏꯗꯤ ꯑꯗꯨꯗ ꯊꯃꯣꯏ ꯁꯦꯡꯅ ꯄꯥꯝꯕꯗꯨꯅ ꯈ꯭ꯋꯥꯏꯗꯩ ꯐꯔꯦ꯫ ꯑꯗꯨꯒ ꯅꯪꯅ ꯆꯠꯀꯗꯕ ꯂꯝ ꯃꯥꯗꯤ ꯅꯪꯅ ꯆꯠꯀꯗꯕ ꯅꯪꯅ ꯄꯥꯝꯕ ꯊꯕꯛꯇꯣ ꯎꯝ ꯀꯔꯤ ꯍꯥꯏꯒꯦꯔ ꯎꯝ꯫ ꯑꯗꯣ ꯍꯥꯟꯅ ꯃꯁꯛ ꯐꯖꯅ ꯈꯪꯉꯣ
ꯑꯥ꯫
ꯍꯥꯗꯤ ꯀꯃꯥꯟ ꯇꯧꯔꯒꯅ ꯁꯤꯖꯤ ꯐꯪꯕ ꯍꯥꯏꯗꯤ ꯑꯩꯅ ꯍꯥꯏꯔꯦ ꯅꯪꯉꯣꯟꯗ ꯀꯣ
ꯑꯥ꯫
ꯅꯪ ꯁꯤ ꯖꯤ ꯁꯤꯖꯤ ꯇꯧꯔꯒ ꯅꯪ ꯁꯤ ꯐꯪꯒꯅꯤꯍꯦ ꯍꯥꯏꯔ
ꯑꯗꯨꯒ ꯑꯗꯨꯃꯥꯟ ꯇꯧꯕꯅ ꯅꯠ ꯍꯥꯏꯗꯤ ꯃꯤ ꯑꯃꯅ ꯍꯥꯏꯔꯛꯑꯒ ꯄꯥꯝꯕ ꯅꯠꯇꯕ꯫
ꯑꯥ꯫
ꯅꯪꯅ ꯍꯤꯔꯝꯗꯨꯗ ꯐꯖꯅ ꯑꯥ ꯌꯧꯕꯧ ꯊꯤꯖꯜꯂꯨꯔꯦꯒ ꯐꯪꯉꯒꯅ ꯀꯔꯤ ꯑꯣꯏꯕ ꯐꯪꯗ꯭ꯔꯒꯅ ꯀꯔꯤ ꯑꯣꯏꯕ ꯑꯗꯨ ꯃꯌꯥꯝꯗꯣ ꯊꯤꯖꯤꯜꯂ ꯃꯇꯨꯡꯗ ꯄꯥꯝꯕ ꯑꯣꯏꯌꯣꯕ ꯃꯁꯛ ꯈꯪꯉꯒ ꯄꯥꯝꯃꯣꯕ꯫ ꯑꯩꯅ ꯍꯥꯏꯅꯤꯡꯉꯤꯁꯦ ꯁꯝꯅꯀꯣ ꯌꯥꯔꯦ ꯅꯪ ꯑꯃꯨꯛ ꯍꯥꯏꯔꯛꯑꯣ꯫
ꯑꯩꯅꯗ ꯁꯨꯝ ꯉꯥꯡ ꯂꯩ ꯔꯦꯁꯤꯌꯣ ꯌꯧꯔꯔꯣꯏ꯫
ꯀꯩ ꯍꯥꯏꯅꯤ ꯏꯌꯥꯝꯕ ꯍꯥꯏꯇꯥꯕꯅꯤ ꯏꯌꯥꯝꯕ
ꯑ ꯀꯣꯂꯦꯖ ꯀꯥꯏꯔꯤꯔꯥ ꯂꯣꯏꯔꯕꯣ?
ꯍꯥ ꯑꯩꯒꯤ ꯇꯨ ꯊꯥꯎꯖꯟ ꯇꫭꯏꯇꯤꯊ꯭ꯔꯤꯗ ꯂꫭꯏ ꯑ ꯒ꯭ꯔꯦꯖ꯭ꯋꯦꯁꯟꯗ ꯂꯣꯏꯁꯟꯈ꯭ꯔꯦ
ꯂꯣꯏꯒ꯭ꯔꯦ
ꯑꯥ
ꯍꯧꯖꯤꯛꯇꯤ ꯀꯩꯗꯩꯅꯣ
ꯍꯨꯖꯤꯛ ꯑꯇꯣꯞꯄ ꯁꯨꯝ ꯑꯦꯌꯥꯝ ꯃꯆꯥ ꯃꯆꯥ ꯈꯔ ꯊꯥꯔꯤ
ꯎꯝ ꯐꯩ
ꯎꯝ ꯅꯪꯒꯤ ꯅꯆꯦꯠ ꯑꯦ ꯇꯏꯆꯤꯟ ꯏꯅꯥꯎꯗꯤ ꯀꯌꯥꯅꯣ ꯀꯩꯅꯣꯒꯤ ꯔꯥꯅꯤ ꯅꯠꯇꯦ ꯀꯔꯤ ꯑꯥ
ꯒꯤꯇꯥꯔꯥꯅꯤ
ꯒꯤꯇꯥꯔꯥꯅꯤ ꯃꯃꯥꯡꯒꯤ ꯒꯤꯇꯥꯗꯤ ꯀꯥꯎꯅꯤ
ꯑ ꯑꯩꯈꯣꯏ ꯖꯦꯅ ꯑꯍꯟ ꯑꯩꯈꯣꯏ ꯗꯥꯗ ꯌꯥꯏꯃ ꯑꯩꯅ ꯑꯇꯣꯝꯕꯤ
ꯑꯩꯁ ꯑꯇꯣꯝꯕꯤꯅꯤꯅꯦ
ꯑꯥ ꯑꯩꯈꯣꯏ ꯆꯦꯗꯤ ꯃꯥꯁꯇꯔ ꯂꯣꯏꯔꯤꯅꯦ ꯍꯟꯗꯛ
ꯑ ꯑꯈꯣꯏ ꯕꯦꯖ ꯑꯣꯏꯔꯝꯒꯅꯤ
ꯑꯥ
ꯑꯩꯅ ꯇꯧꯍꯧꯗꯕꯥꯀꯣ
ꯑꯥ ꯑꯦꯝ ꯌꯨꯗ ꯇꯧꯋꯦ
ꯎꯝ ꯑꯦꯝ ꯌꯨ ꯃꯅꯥꯛꯇ ꯂꯩ ꯑꯩ ꯆꯦꯆꯦ ꯗꯥꯗꯥ ꯂꯩꯕꯁꯨ ꯅꯨꯡꯉꯥꯏꯔꯝꯃꯅꯤ
ꯎꯝ
ꯈꯔ-ꯈꯔ ꯈꯔ-ꯈꯔ ꯅꯥꯎꯇꯤꯒ ꯁꯥꯔꯒ ꯑꯄꯥꯝꯕ ꯄꯣꯠ ꯈꯪꯇꯦ ꯆꯥꯕꯗꯨꯗꯤ ꯍꯌꯦꯡ ꯁꯤꯡꯒꯗꯣꯏꯅꯤ ꯅꯨꯡꯊꯤ ꯃꯌꯥꯝꯗꯣ ꯄꯨꯟꯁꯤꯜꯂꯒ
ꯑꯗꯨꯗꯤ ꯑꯩꯗꯤ ꯌꯥꯝ ꯁꯤꯡꯉꯅꯤ
ꯁꯤꯡꯗꯣꯏꯅꯤ ꯁꯤꯡꯗꯣꯏꯅꯤ ꯃꯃꯥ ꯕꯕꯥꯒꯁꯨ ꯑꯗꯨꯝ ꯂꯣꯏꯅꯔ ꯂꯩꯕ ꯑꯗꯨꯝ ꯅꯁꯥ ꯅꯊꯟꯇ ꯂꯩꯔꯀꯥꯟꯗ ꯈꯪꯉꯛꯀꯅꯤꯀꯣ ꯍꯌꯦꯡ ꯍꯧꯖꯤꯛꯇꯤ ꯅꯪ ꯁꯤ